ꯍꯜꯂꯣ
ꯑꯣ
ꯑ ꯍꯧꯖꯤꯛꯁꯦ ꯑꯗꯨꯝ ꯐꯝꯂꯒ ꯂꯩꯌꯦ ꯐꯣꯝ ꯑꯃ ꯃꯦꯠꯂꯒꯀꯣ
ꯊꯕꯛꯇꯤ ꯆꯠꯇ꯭ꯔꯤꯕꯣ
ꯉꯔꯥꯡꯗ ꯅꯣꯡ ꯆꯨꯕꯒꯦ ꯑꯩ ꯌꯨꯅꯤꯐꯣꯔꯝ ꯂꯣꯏꯅ ꯆꯣꯠꯈ꯭ꯔꯕ
ꯑꯣ ꯑꯣ
ꯆꯠꯄꯦ ꯌꯥꯗ꯭ꯔꯦ ꯃꯥ
ꯑꯣ ꯑꯣ ꯑꯣ ꯊꯕꯛ ꯊꯕꯛ ꯇꯧꯕꯁꯨ ꯌꯐꯝ ꯂꯩꯕ꯭ꯔꯣ
ꯌꯨꯅꯤꯐꯣꯝ ꯌꯨꯅꯤꯐꯣꯝꯁꯇꯖ ꯀꯃꯥꯏꯅꯦ ꯆꯇꯗ
ꯑꯣ ꯊꯕꯛ ꯎ ꯑꯩ ꯈꯪꯗꯦ
ꯎꯝ
ꯑꯗꯣ ꯆꯥꯛꯗꯤ ꯆꯥꯔꯕꯣ
ꯆꯥꯛ ꯆꯥꯗ꯭ꯔꯦ ꯆꯥꯛ ꯆꯥꯕ ꯆꯠꯁꯤꯔꯅ ꯈꯜꯂꯒ ꯂꯩ ꯑꯄꯥ ꯑꯗ
ꯑꯣ
ꯑꯩꯥꯏ ꯅꯪꯗꯤ ꯀꯩ ꯀꯗꯥꯏꯗꯒꯦꯅꯣꯍꯦ ꯑꯥ ꯀꯩ ꯃꯁ ꯇꯧꯔꯒꯦ
ꯀꯔꯤ ꯃꯊꯦꯜ ꯆꯥꯔꯒꯦ
ꯑꯩ ꯑꯩ ꯃꯃꯤꯡ ꯈꯪꯗꯦ
ꯃꯃꯤꯡ ꯈꯪꯗꯦ ꯚꯦꯖꯤꯇꯦꯕꯜ ꯑꯣꯏꯔꯝꯅꯤ ꯑꯗꯨꯗꯤ
ꯑꯕꯁꯕꯣ
ꯁꯥ ꯉꯥꯗꯤ ꯃꯃꯤꯡ ꯈ ꯃꯃꯤꯡ ꯂꯣꯏꯅ ꯈꯪꯕꯒꯤꯀꯣ ꯖꯤ ꯂꯣꯏꯔꯦꯍꯦ
ꯑꯣ ꯀꯔꯤ ꯇꯧꯔꯒ ꯂꯩꯕ꯭ꯔꯣ ꯍꯧꯖꯤꯛꯁꯦ
ꯑꯩ ꯀꯣꯂꯦꯖ ꯆꯠꯇꯕꯤꯒꯤ ꯑꯗꯨꯝ ꯂꯩꯗ
ꯎꯝ ꯀꯣꯂꯦꯖ ꯆꯠꯂꯔꯣꯏꯗ꯭ꯔꯣ
ꯑꯣ ꯉꯁꯤꯁꯦ ꯀ꯭ꯂꯥꯁ ꯂꯩꯇꯕꯀꯣ ꯄ꯭ꯔꯣꯒ꯭ꯔꯥꯝ ꯑꯃꯈꯛ ꯂꯩꯕ ꯑꯗꯨꯒꯤ ꯀ꯭ꯂꯥꯁ
ꯅꯪꯁꯦ ꯏꯟꯗ꯭ꯔꯣꯕꯔꯠ ꯃꯥꯂꯦꯀꯣ
ꯑꯁ ꯏꯟꯗ꯭ꯔꯣꯕꯔ ꯅꯠꯇꯦꯅ
ꯑꯦꯛꯁꯇ꯭ꯔꯣꯝꯕꯔ ꯅ
ꯑꯩ ꯑꯦꯛꯁꯇ꯭ꯔꯥꯕꯔ ꯑꯣꯏꯋꯌꯦ
ꯑꯗꯨꯗꯨꯅ ꯍꯥꯏꯅ ꯐꯩꯌꯦꯗ
ꯀ꯭ꯂꯥꯁ ꯂꯧ ꯀ꯭ꯂꯥꯁ ꯂꯧꯗ꯭ꯔꯗꯤ ꯆꯠꯅꯤꯡꯗꯕ ꯑꯗꯨꯒꯤ
ꯑꯗꯨꯣꯅ ꯑꯗꯨꯝ ꯌꯨꯝꯗ ꯂꯩꯔꯒ ꯑꯗꯨꯝ ꯀꯦꯔ ꯂꯩꯨ
ꯑꯔꯌꯥ ꯀ ꯍꯥꯏ ꯏꯀꯑ ꯀ
ꯀꯦꯔ ꯑꯗꯨꯝ ꯂꯩꯕꯅ ꯐꯥꯗ꯭ꯔꯣ
ꯑꯦ ꯎꯝ ꯄꯩꯁꯥ ꯃꯥꯡꯍꯟꯅꯤꯡꯉꯥꯏ
ꯀꯗꯥꯏꯗꯨ ꯅ ꯀꯕꯗꯨ ꯄꯩꯁꯥ ꯃꯉꯟꯊꯣꯅꯦ ꯀꯔꯝꯥꯏꯅꯣ ꯑꯃꯣ ꯍꯥꯟꯕ꯭ꯔꯣ ꯀꯦꯕꯗ
ꯄꯩꯁꯥ ꯄꯩꯁꯥꯅ ꯂꯩꯕ ꯅꯠꯇ꯭ꯔꯣ
ꯑꯣ ꯑꯣ ꯑꯣ ꯂꯤꯞ ꯏꯁꯇꯤꯛ ꯄꯥꯎꯗꯔ ꯀꯣ
ꯄꯥꯎꯗꯥ ꯂꯩꯌꯥꯔ ꯂꯩꯔ ꯆꯪꯒꯅꯤ ꯑꯗ ꯂꯣꯏ ꯄꯩꯁꯥ ꯉꯥꯛꯀꯅꯤ
ꯂꯤꯞꯁꯇꯤꯛ ꯍꯥꯄꯦ ꯑꯗꯨꯣ ꯄꯥꯎꯗꯔ ꯍꯥꯄꯒ ꯀꯣꯦꯖ ꯅ ꯃꯔ ꯃ ꯂ ꯐꯗꯨꯗꯤ
ꯎꯝ ꯁꯨꯝ ꯆꯠꯂꯦꯗ ꯄꯥꯎꯗꯔ ꯅꯠꯇꯦ
ꯀꯩꯅꯣ
ꯁꯟꯁꯀ꯭ꯔꯤꯟ ꯑꯣꯏꯔꯕꯝꯅꯤꯍꯦ ꯀꯩꯒꯤ ꯄꯥꯎꯗꯔ ꯍꯧꯖꯤꯛꯀꯥꯟ ꯄꯥꯎꯗꯔ ꯍꯥꯞ
ꯑꯩꯈꯣꯏ ꯑꯦꯖꯩꯅꯣ ꯑꯈꯣꯏ ꯑꯟꯇꯤ ꯃꯇꯝꯗꯁꯦ ꯁꯟꯁꯀ꯭ꯔꯤꯟꯒꯨꯝꯕ ꯍꯥꯞꯇꯦꯕ ꯄꯥꯎꯗꯔ ꯍꯥꯞꯂꯒ ꯆꯠꯂꯦꯕ
ꯑꯣ ꯑꯣ ꯑꯗꯨꯗꯤ ꯑꯁ ꯐꯥꯔ ꯑꯔꯤꯕ ꯑꯣꯏꯔꯝꯅꯤ
ꯑꯩꯈꯣꯏ ꯑꯟꯇꯤꯁꯤꯡꯁꯦ ꯄꯥꯎꯗꯔ ꯍꯥꯞꯄ ꯌꯥꯝ ꯀꯩꯅꯣ ꯌꯥꯝ ꯆꯠꯅꯕꯅꯤ ꯍꯥꯟꯅꯗꯤ ꯇꯨ ꯊꯥꯎꯖꯟ ꯑꯩꯠ ꯅꯥꯏꯟꯗꯀꯣ ꯄꯥꯎꯗꯔ ꯍꯥꯞ ꯄꯒ ꯆꯠꯂꯗꯤ ꯑꯁ ꯅꯨꯄꯥꯁꯤꯡꯁꯦ ꯌꯥꯝ ꯉꯥꯎꯈ꯭ꯔꯦꯍꯦ
ꯎꯝ ꯍꯨꯝ ꯍꯍ ꯅꯣꯏ ꯅꯪꯁꯨ ꯉꯥꯎ ꯉꯥꯎꯕꯗ ꯌꯥꯎꯕ꯭ꯔꯣ
ꯉꯥꯡ ꯑꯣꯏꯔꯤꯌꯦ ꯑꯗꯨ ꯃꯇꯝꯗ ꯀ꯭ꯂꯥꯁ ꯁꯚꯦꯟꯒꯨꯝꯕ ꯀ꯭ꯂꯥꯁ ꯊ꯭ꯔꯤ ꯐꯣꯔꯒꯨꯝꯕ ꯑꯣꯏꯔꯤꯌꯦ ꯑꯗꯣ ꯍꯧꯖꯤꯛꯀꯥꯟꯗꯤ ꯑꯅꯧ ꯑꯅꯧꯕ ꯂꯥꯛꯈ꯭ꯔꯕꯅꯤꯅ ꯈꯪꯗ꯭ꯔꯦ ꯅꯨꯄꯤꯁꯤꯡ ꯀꯔꯤ ꯀꯔꯤ ꯍꯥꯞꯄ꯭ꯔꯥ
ꯎꯡ ꯍꯍ ꯈꯪꯔꯝꯅꯤꯗ
ꯁꯟꯁꯀ꯭ꯔꯤꯟꯗꯤ ꯈꯪꯉꯦ ꯑꯗꯨꯕꯨ ꯂꯤꯞꯁꯇꯤꯛ ꯈꯪꯉꯦ ꯑꯗꯨꯒ ꯀꯩꯅꯣ ꯑꯥ ꯃꯤꯠꯇ ꯀꯩꯅꯣ ꯇꯩꯕꯗꯨ ꯃꯁꯀ꯭ꯔꯥ ꯍꯥꯏꯕ꯭ꯔꯥ ꯑꯗꯨ ꯈꯪꯉꯦ ꯑꯗꯣ ꯑꯇꯣꯞꯄꯗꯤ ꯈꯪꯗ꯭ꯔꯦ ꯀ꯭ꯔꯤ ꯍꯥꯏꯕ꯭ꯔꯥ ꯃꯣꯏꯅ ꯀꯩ ꯀꯩꯅꯣ ꯀꯝꯐꯣꯔꯠ ꯍꯥꯏꯕ꯭ꯔꯥ ꯀꯔꯤꯅꫭ ꯍꯥꯏ
ꯀꯝꯐꯣꯔꯇꯤ ꯅꯨꯄꯤꯒꯤ ꯅꯠꯇꯦ ꯂꯣꯏꯒꯤꯅ‌ꯦ
ꯊꯤꯈ꯭ꯔꯣ ꯊꯤꯈ꯭ꯔꯣ
ꯅꯨꯄꯤꯒꯤ ꯍꯥꯏꯔꯗꯤ ꯌꯥꯝ ꯌꯥꯝ ꯂꯩꯕꯅꯦꯕ ꯈꯪꯗꯦ ꯅꯨꯄꯥꯒꯤꯗꯤ ꯑꯁ ꯊꯥꯎ ꯁꯕꯣꯟ ꯇꯩꯔꯒ ꯂꯣꯏꯔꯦ ꯑꯩꯈꯣꯏꯗꯤ
ꯃꯄꯥꯜ ꯔꯣꯝꯗ ꯂꯩꯔꯗꯤ ꯁꯤ ꯈꯛꯇ ꯑꯣꯏꯔꯝꯃꯣꯏꯗ ꯅꯣꯏꯁꯨ
ꯑꯩ ꯑꯩ ꯀꯔꯤꯁꯨ ꯇꯧꯗꯦ ꯑꯩ ꯁꯕꯣꯜ ꯇꯩꯔꯦꯒꯀꯣ ꯑꯩ ꯀꯩꯅꯣ ꯊꯥꯎ ꯇꯩꯔꯒ ꯂꯣꯏꯔꯦ ꯑꯗꯨꯒ ꯀꯩꯅꯣ ꯑꯃ ꯂꯩꯑꯦ ꯀ꯭ꯔꯤꯝ ꯑꯃ ꯑꯥ ꯁꯤ ꯑꯥ ꯐꯤꯌꯥꯔ ꯑꯦꯟ ꯍꯦꯟꯁꯝꯗꯣ ꯑꯗꯨꯝ ꯇꯩꯔꯒ ꯂꯣꯏꯔꯦ
ꯇꯥꯏꯔꯤꯕ꯭ꯔꯣ ꯍꯧꯖꯤꯛꯐꯥꯎ
ꯑꯦ ꯑꯗꯨ ꯅꯨꯄꯥꯒꯤꯅꯤꯗꯅ
ꯑꯗꯨꯏꯁꯨ ꯈꯔ ꯑꯁ
ꯅꯨꯡꯁꯥ ꯌꯥꯝ ꯊꯣꯛꯑꯦꯗꯣ ꯑꯗꯣ
ꯅꯠꯇꯦ ꯑ ꯐꯦꯔ ꯑꯦꯟ ꯍ‌ꯦꯟꯁꯝꯒꯨꯝꯕꯗꯣ ꯇꯩꯒꯗꯕ ꯅꯠꯇꯦ ꯑꯥ ꯅꯨꯡꯁꯥ ꯊꯣꯛꯔꯗꯤꯀꯣ ꯅꯨꯄꯥꯒꯤ ꯁꯟꯁꯀ꯭ꯔꯤꯟꯁꯨ ꯂꯩꯕꯅꯦꯕ
ꯑꯩꯗꯤ ꯐꯤꯌꯔ ꯑꯦꯟ ꯍꯦꯟꯁꯝ ꯑꯣꯏꯅ ꯑꯗꯨꯝ ꯌꯨꯁ ꯇꯧꯋꯦ
ꯑꯣ ꯑꯣ ꯍꯣꯏ ꯐꯁꯨ ꯐꯕ ꯃꯥꯜꯂꯦ ꯑꯗꯨꯕꯨ ꯎꯝ ꯅꯨꯡꯁꯥ ꯊꯣꯛꯑꯦ ꯍꯥꯏꯔꯗꯤꯀꯣ
ꯎꯝ
ꯇꯩ ꯄꯥꯏꯕꯗꯒꯤ ꯁꯟꯁꯀ꯭ꯔꯤꯟ ꯄꯥꯏꯕꯅ ꯈ꯭ꯋꯥꯏꯗꯒꯤ ꯐꯕꯅꯤ ꯍꯥꯏꯕꯗꯤ ꯎꯝ ꯁꯟꯕꯔꯟ ꯒꯨꯝꯕ ꯇꯧꯅꯤꯡꯉꯥꯏꯗ ꯄ꯭ꯔꯣꯇꯦꯛꯁꯟ ꯄꯤꯌꯦꯕ ꯁꯟꯁꯀ꯭ꯔꯤꯟꯗꯤꯀꯣ
ꯑꯣ ꯑ ꯑꯗꯣ ꯎꯝ ꯐꯤꯔ ꯑꯦꯟ ꯍꯦꯟꯁꯝ ꯍꯥꯏꯕꯗꯒꯤ ꯃꯃꯤꯡꯗꯨ ꯐꯤꯔ ꯑꯦꯍꯦꯟ ꯁꯝ ꯍꯥꯏꯕ ꯑꯗꯨꯝ ꯑꯄ꯭ꯂꯥꯏ ꯇꯧ ꯋꯥꯅꯤꯗ ꯍꯍ ꯐꯤꯔ ꯑꯦꯟ ꯍ‌ꯦꯟꯁꯝ ꯍꯥꯏꯕ ꯐꯤꯌꯔ ꯑꯣꯏ ꯍꯦꯟ ꯁꯝ ꯑꯣꯏꯒꯗꯧ ꯃꯥꯜꯂ‌ꯦꯕ ꯑꯗꯨꯝ ꯇꯩ ꯍꯥ
ꯍꯦꯟꯁꯝꯁꯨ ꯑꯣꯏꯕ꯭ꯔꯣ ꯑꯗꯨꯗꯤ
ꯀꯗꯥꯏꯗꯒꯤꯅꫭ ꯑꯩꯗꯤ ꯁꯛ ꯌꯥꯝ ꯊꯤꯕꯅꯤ ꯑꯍ
ꯐꯤꯌꯔ ꯑꯦꯟ ꯍꯦꯟꯁꯝ ꯄꯥꯏꯔꯗꯤ ꯌꯥꯝ ꯐꯤꯌꯔ ꯑꯣꯏꯔꯒ ꯌꯥꯝ ꯍꯦꯟꯁꯟ ꯍꯦꯟꯁꯝ ꯑꯣꯏꯗꯧ ꯃꯥꯜꯂꯦ
ꯀꯗꯥꯏꯗꯒꯤꯅꯣꯍꯦ ꯌꯥꯝ ꯊꯤꯕꯅꯤ ꯑꯩꯗꯤ ꯅꯪꯅ ꯍꯦꯟꯅ ꯐꯖꯔꯝꯃꯅꯤ ꯅꯁꯛꯁꯨ ꯎꯗꯦ ꯅꯪ ꯅꯁꯛꯁꯨ ꯎꯗꯦ ꯑꯥ ꯅꯪꯒꯤ ꯋꯥꯆꯦꯞ ꯄ꯭ꯔꯣꯐꯥꯏꯜꯗ ꯅꯁꯛ
ꯍꯣꯏ ꯊꯤꯕꯒꯤ ꯎꯍꯟꯅꯤꯡꯗꯅꯕꯒꯤ ꯋꯥꯅꯤꯗ
ꯁꯤꯕ ꯑꯣꯏꯔꯝꯔꯣꯏꯗ ꯅꯁꯥꯒꯤ ꯌꯥꯝ ꯐꯖꯔꯝꯃꯅꯤ
ꯑꯩꯁꯨ ꯅꯠꯇꯦ ꯑꯩꯁꯨ ꯅꯨꯄꯥꯒꯤ ꯄꯔꯐ꯭ꯌꯨꯝꯒꯨꯝꯕ ꯅꯨꯄꯥꯒꯤ ꯂꯨꯁꯟꯒꯨꯝꯕ ꯗꯣ ꯌꯣꯟꯕꯀꯣ ꯍꯥꯏꯕꯗꯤ ꯀꯝꯄꯅꯤ ꯑꯃ ꯖꯣꯏꯟ ꯇꯧꯔꯒ ꯑꯣꯔꯤ ꯐꯂꯦꯝ ꯈꯪꯕ꯭ꯔꯣ
ꯀꯦꯄ꯭ꯔꯣꯁꯤꯅ
ꯐ꯭ꯔꯦꯒ꯭ꯔꯦꯟꯁꯇ ꯍꯣꯏꯗꯣ
ꯑꯃꯤꯡ ꯀꯩꯀꯣꯒꯦ
ꯎꯝ ꯃꯃꯤ ꯌꯥꯝ ꯂꯩꯗ ꯑꯃꯈꯛ ꯅꯠꯇꯦ
ꯑꯩ ꯄꯔꯐꯤꯌꯨꯝ ꯁꯤꯖꯤꯟꯕꯁꯦ ꯑꯃꯈꯛꯇꯅꯤ
ꯑꯣ ꯀꯦ ꯀ꯭ꯔꯔꯤꯔꯥ
ꯑꯣ ꯑꯣꯁꯦ ꯁꯦꯠꯋꯦꯠ
ꯎꯝ
ꯁꯦꯠ ꯋꯦ ꯊꯥ ꯏꯦ ꯑ ꯎꯝ ꯋꯤꯁꯀꯤꯒꯤ ꯃꯅꯝ ꯅꯝꯕꯅꯤ ꯑꯗꯨ ꯑꯣꯏꯔꯁꯨ ꯌꯥꯝꯅ ꯐ꯭ꯔꯦꯁ ꯑꯣꯏꯕ
ꯎꯝ ꯂꯣꯁꯟꯒꯨꯝꯕ ꯌꯣꯟꯕꯀꯣ ꯃꯣꯏꯒꯤ ꯑ ꯑꯩꯈꯣꯏ ꯌꯥꯝ ꯏꯌꯥꯝꯕꯗꯤ ꯌꯣꯟꯗꯦ ꯑꯗꯨꯕꯨ ꯑꯩ ꯈꯪꯅꯕꯁꯤꯡ ꯑꯩꯈꯣꯏ ꯔꯦꯟꯗ ꯂꯩ ꯇꯃꯤꯠꯅꯕꯒꯨꯝꯕ ꯑꯩꯈꯣꯏ ꯗꯗꯥꯒꯨꯝꯕꯗ ꯑꯗꯨꯝ ꯌꯣꯟꯕꯀꯣ
ꯍꯣꯏ
ꯑꯗꯨꯒꯤ ꯅꯨꯄꯥꯒꯤꯁꯨ ꯅꯨꯄꯥ ꯈꯔꯗꯤ ꯌꯥꯝ ꯂꯕ ꯂꯩꯑ ꯍꯥꯏꯕꯗꯤ ꯎ ꯃꯣꯏꯒꯤ ꯀ꯭ꯂꯤꯟꯁꯔꯁꯨ ꯂꯧꯥꯎꯋꯦ ꯃꯣꯏꯆꯔꯥꯏꯖꯔꯁꯨ ꯂꯧꯋꯦ ꯁꯦꯔꯥꯝꯁꯨ ꯂꯧꯋꯦ ꯁꯟꯁꯀ꯭ꯔꯤꯟꯁꯨ ꯂꯧꯋꯦ ꯑꯗꯨꯝ ꯂꯧꯕ ꯂꯩꯦ ꯑꯦꯕ
ꯑꯣ ꯑꯩꯗꯤ ꯀꯌꯥꯝ ꯇꯧꯗꯦꯗ ꯑꯩ ꯍꯦ ꯍꯦ ꯁꯝ ꯇꯩꯔ ꯊꯥꯎ ꯇꯩꯔ ꯂꯣꯏꯔꯦ ꯑꯩꯗꯤ ꯑꯇꯣꯞꯄ ꯑꯗꯨ ꯇꯥꯎꯗꯦ
ꯃꯦꯟ ꯐꯦꯁ ꯋꯥꯁꯁꯤ ꯄꯥꯏꯕꯅ ꯐꯕꯅꯤꯀꯣ
ꯐꯦꯁ ꯋꯥꯁ ꯄꯥꯏꯇ ꯁꯣ ꯂꯩꯔꯦꯗꯅ
ꯑ
ꯁꯕꯣꯟ ꯑꯗꯨ ꯅꯍꯦ ꯅ ꯐꯗ꯭ꯔꯣ
ꯅꯠꯇꯦ ꯁꯕꯣꯜꯕꯨ ꯀꯌꯥꯃꯨꯛ ꯇꯥꯡꯕ ꯅꯪ ꯄꯥꯏꯕ꯭ꯔꯣ
ꯁꯕꯅꯣ
ꯍꯥ
ꯁꯕꯣꯟ ꯁꯟꯇꯨꯔꯗꯨ ꯈꯪꯕ꯭ꯔ ꯁꯟꯇꯨꯔ
ꯑꯣ ꯀꯌꯥ ꯄꯤꯕ꯭ꯔꯣ ꯑꯃꯗ
ꯁꯟꯇꯨꯔ ꯁꯣꯟ ꯁꯟꯇꯨꯔ ꯁꯣꯟꯗꯨ ꯈꯪꯗ꯭ꯔꯣ
ꯈꯪꯗꯦ
ꯁꯟꯇꯨꯔ ꯁꯥꯕꯨꯜ ꯑꯣꯏꯅ ꯄꯥꯏꯔꯦ ꯑꯩ ꯐ꯭ꯂꯤꯞꯀꯥꯔꯠꯇꯗꯒꯤ ꯂꯧꯔꯒ
ꯀꯂꯒꯤ
ꯐꯤꯂꯤꯞꯀꯥꯔꯥ ꯐꯤꯂꯤꯞꯀꯥꯔ
ꯑꯣꯌꯥ ꯑꯗꯣ ꯍꯥꯏꯃꯜꯂꯦ ꯍꯥꯏꯒꯗ꯭ꯔꯥ ꯈꯪꯗꯦ ꯑꯗꯨꯕꯨ ꯐ꯭ꯂꯤꯞꯀꯥꯔꯠꯒ ꯃꯤꯁꯣꯒꯨꯝꯕꯗꯒꯤ ꯄꯣꯠ ꯄ꯭ꯔꯗꯛꯁ ꯑꯣꯔꯗꯔ ꯇꯧꯕꯗꯣ
ꯎꯝ
ꯑ ꯀꯣꯄꯤꯁꯤꯡꯅꯤꯀꯣ
ꯑꯣ ꯑꯩ ꯊꯣꯛꯂꯛꯄ ꯃꯇꯝꯗ ꯂꯤꯔꯒꯦ
ꯑꯩꯈꯣꯏ ꯑꯩꯈꯣꯏ ꯆꯦ ꯍꯣꯏꯁꯨ ꯑꯗꯨꯝ ꯄꯥꯏꯕꯀꯣ
ꯎꯝ
ꯄ꯭ꯔꯗꯛꯁꯨ ꯌꯥꯝ ꯐꯦꯛ ꯑꯣꯏꯕꯅꯤ ꯃꯥꯏꯒꯨꯝꯕꯗ ꯇꯥꯏꯔꯁꯨ ꯃꯣꯏꯗꯣ ꯌꯥꯝ ꯑ ꯐꯠꯇꯕ ꯑꯣꯏꯕꯅꯦ
ꯑꯆꯥꯥ ꯌꯥꯝꯦꯝ ꯈꯩꯅꯦ ꯑꯗꯨꯣ ꯑꯩ ꯑꯩꯈꯣꯏ ꯑꯩꯗꯤ ꯃꯅꯤꯄꯨꯔꯗ ꯆꯥꯊꯣꯛꯂꯛꯒꯗꯤ ꯎ ꯗꯥꯏꯅꯥ ꯁꯥꯕꯣꯣꯟ ꯑꯣꯏꯅ ꯑꯗꯨꯝ ꯌꯨꯁ ꯇꯧꯔꯒꯦꯗ
ꯗꯥꯏꯅꯥꯅ ꯈ꯭ꯋꯥꯏꯗꯒꯤ ꯐꯩ
ꯑꯩꯅ ꯃꯅꯝꯗꯣ ꯌꯥꯝ ꯐ꯭ꯔꯦꯁ ꯑꯣꯏꯗ꯭ꯔꯣ
ꯍꯣꯏ ꯅꯨꯡꯉꯥꯏꯌꯦꯦ ꯆꯥꯎꯁꯨ ꯆꯥꯎꯕ ꯍꯣꯡꯁꯨ ꯍꯣꯡꯕ
ꯍꯣꯏ ꯑꯗꯨꯒ ꯑꯣꯀꯦ ꯁꯒꯣꯜꯗꯣ ꯈꯪꯉꯦꯗꯅ ꯑꯩꯈꯣꯏ ꯑꯉꯥꯡ ꯑꯣꯏꯔꯤꯉꯩꯗ ꯗꯥꯏꯅꯥ ꯁꯣꯕꯣꯟꯒꯨꯝꯕ ꯇꯩꯕ ꯇꯩꯕ ꯐꯪꯗꯅꯦ
ꯍ ꯍ ꯍ
ꯏꯃꯥꯅ ꯑꯩꯉꯣꯟꯗ ꯏꯔꯨꯕꯁꯤ ꯀꯔꯝ ꯍꯥꯏꯅ ꯏꯔꯨꯕ꯭ꯔꯥ ꯍꯥꯏꯕ ꯃꯇꯝꯗ ꯗꯤꯇꯔꯖꯦꯟ ꯄꯥꯎꯗꯔꯗꯨꯅ ꯑꯩꯉꯣꯟꯗ ꯏꯔ ꯃꯗꯤ ꯑꯦꯁꯥꯏꯃꯅꯦꯦ
ꯑ
ꯑꯩꯈꯣꯏ ꯑꯩꯈꯣꯏ ꯀ꯭ꯂꯥꯁ ꯋꯥꯟ ꯀ꯭ꯂꯥꯁ ꯇꯨ ꯀꯥꯔꯤꯉꯩ ꯃꯇꯝꯅ ꯁꯕꯣꯜ ꯂꯩꯇ꯭ꯔꯦ ꯁꯕꯣꯜꯁꯦ ꯗꯥꯅꯥ ꯑꯣꯏꯅ ꯑꯗꯨꯝ ꯌꯨꯁ ꯇꯧꯋꯦ ꯗꯥꯏꯅꯥ ꯃꯔꯛ ꯃꯔꯛꯇ ꯑꯗꯨꯝ ꯌꯨꯁ ꯇꯧꯋꯦ ꯗꯥꯅꯥ ꯂꯩꯇ꯭ꯔ ꯗꯤ ꯑꯣꯀꯦ ꯌꯨꯁ ꯇꯧꯕ ꯑꯣꯀꯦ ꯁꯒꯣꯜ ꯌꯨꯁ ꯇꯧꯕ
ꯑꯥ
ꯣꯏ ꯀꯦꯕ ꯂꯩꯇꯕꯅꯤꯅ ꯏꯃꯥꯗ ꯑꯩꯉꯣꯟꯗ ꯀꯔꯝ ꯍꯥꯏꯅ ꯏꯔꯨꯕ꯭ꯔꯥ ꯍꯥꯏꯕ ꯝꯅ ꯄꯥꯎꯗꯔ ꯑꯩꯉꯣꯟꯗꯨꯕ
ꯑꯣ ꯑꯣ
ꯅꯄꯅꯤ ꯃꯗꯅꯨꯡꯁꯤ ꯌꯦꯦ ꯍꯥꯏꯗ ꯅꯣꯏꯗꯤ ꯐꯪꯅꯕ ꯅꯣꯏꯗꯀꯣ
ꯎꯝ ꯗꯤꯇꯔꯖꯦꯅꯤ ꯈꯪꯗꯦ ꯑꯩꯈꯣꯏ ꯑꯩꯈꯣꯏꯗꯤ
ꯍꯥꯏꯕꯗꯤ ꯑ ꯍꯗ ꯇꯔꯖꯅ
ꯑꯁꯗꯤꯔꯨꯕꯅꯤ ꯍꯥꯏ
ꯑꯗꯨꯗꯤ ꯅꯪꯁꯨ ꯈꯔ ꯑꯔꯤꯕ ꯑꯣꯏꯔꯕꯝꯅꯤꯅꯦ
ꯑꯦꯁ ꯀꯔꯤꯔꯤꯕꯗꯤ ꯅꯠꯇꯦ ꯍꯥꯏꯩ ꯌꯥꯝꯅ ꯍꯛꯆꯥꯡꯗ ꯂꯩꯗ
ꯇꯧꯕꯅꯤ ꯌꯥꯝ ꯅꯍꯥ ꯑꯣꯏ ꯑꯣꯏ ꯑꯣꯏꯗꯧ ꯃꯥꯜꯂꯦ
ꯃꯤꯁꯤꯡꯅ ꯑꯩꯉꯣꯟꯗ ꯑꯔꯤ ꯍꯥꯏꯔꯗꯤ ꯑꯩ ꯁꯥꯎꯕꯕꯨ ꯑꯦꯁ ꯌꯥ ꯀꯩꯅꯣ ꯅꯪꯉꯣꯣꯟ ꯅꯁꯗꯅ
ꯌꯥ ꯁꯁꯨ ꯀꯣꯄꯤꯤ ꯑꯣ
ꯎꯝ ꯑꯗꯣ ꯍꯧꯖꯤꯛ ꯑ ꯅꯪ ꯀꯅꯥ ꯀꯅꯥ ꯂꯩꯔꯤꯕꯅꯣ ꯁ꯭ꯋꯥꯏꯗ
ꯑ ꯑꯍꯨꯝꯕ꯭ꯔꯥ ꯀꯣꯜ ꯇꯧꯔꯦ ꯑꯗꯨꯒ ꯑꯩ ꯏꯊꯟꯇꯅꯦ ꯍꯥꯏꯕꯗꯣ ꯑꯅꯤ ꯑꯅꯤꯔꯛ ꯍꯥꯏꯈ꯭ꯔꯦ ꯍꯣꯏ ꯍꯣꯏ ꯏꯌꯥꯝꯕꯒꯤ ꯀꯣ ꯑꯩꯁꯨ ꯌꯥꯝ ꯀꯥꯎꯕꯅꯦ
ꯑꯗꯨꯒ ꯀꯩꯅꯣ ꯅꯪ ꯂꯩꯕ ꯃꯐꯝꯗꯨꯒ ꯌꯨꯅꯤꯚꯔꯁ ꯁꯤꯇꯤ ꯂꯩꯕꯗꯣ ꯑꯗꯨꯝ ꯅꯪ ꯅꯥꯕ꯭ꯔꯥ
ꯍꯣꯏ ꯎꯝ ꯅ ꯑꯦ ꯑꯩꯗꯤ ꯎꯝ ꯑꯣ ꯑꯩꯒꯤ ꯌꯨꯅꯤꯚꯔꯁꯤꯇꯤꯗꯤ ꯈꯔ ꯄꯤꯛꯄꯗꯣꯀꯣ
ꯍꯣꯏ ꯑꯩ ꯊꯣꯛꯂꯛꯄ ꯃꯇꯝꯗ ꯀꯣꯏꯔꯦ ꯀꯩꯅꯣꯝꯃ
ꯌꯥ ꯑ ꯏꯊꯟꯇ ꯂꯩꯌꯦꯦ ꯍꯥꯏꯕ ꯐꯥꯎ ꯀꯔ ꯀꯥꯎꯔꯒ ꯂꯩꯔꯒ ꯀ ꯍꯥꯏꯔꯒꯦ ꯍꯥꯏꯕ ꯍꯥꯏꯕꯗꯤ ꯀꯥꯎꯔꯣꯏꯗ꯭ꯔꯣ
ꯀꯥꯎꯔꯣꯏꯁꯦ ꯑꯗꯨꯝ ꯀꯣꯏꯔꯛꯀꯦ ꯍꯥꯏꯕ ꯋꯥꯅꯤ ꯀꯃꯥꯏ ꯀꯃꯥꯏꯅ ꯇꯧꯔꯒ ꯂꯩꯕ꯭ꯔꯥ ꯍꯥꯏꯅꯣ ꯑꯩ
ꯍ ꯍꯣꯏ ꯀꯣꯏꯔꯛꯑꯣ ꯀꯥꯏꯗꯦ
ꯀꯩꯅꯣꯃ ꯑꯍꯥꯎꯕ ꯑꯃ ꯆꯥꯃꯤꯟꯅꯁꯤ ꯅꯠꯇ꯭ꯔꯥ
ꯍ ꯍ
ꯑ
ꯑ